ꯍꯣꯏ ꯇꯔꯤ ꯇꯣꯒꯦꯔ ꯀꯁ ꯇꯧꯗꯦ
ꯆꯠ ꯆ ꯍꯥꯏꯦꯕꯣ
ꯑ ꯆꯥꯔꯦ ꯅꯪ ꯆꯥꯔꯕ꯭ꯔꯣ
ꯆꯥꯔꯦ ꯑꯩꯈꯣꯏꯁꯨ
ꯀꯔꯤ ꯏꯟꯁꯥꯡ ꯆꯥꯒꯦꯔꯥ
ꯈꯣꯏꯗꯤ ꯗꯥꯜꯒꯥ ꯀꯣꯕꯤ ꯆꯥꯏꯌꯦ
ꯍꯁ ꯍꯥꯎꯕ꯭ꯔꯥ ꯐꯥꯏꯌꯦ ꯅꯪ ꯀꯗꯥꯥꯏꯒꯦꯅꯦ
ꯑꯩꯈꯣꯏꯗꯤ ꯑ ꯆꯤꯟꯗ
ꯑꯥ
ꯅꯪꯗꯦ
ꯑꯗꯣ ꯄꯣꯔꯣꯝꯄꯥꯠ ꯁꯥꯏꯗꯗ ꯃꯔꯌꯦꯦ
ꯅꯣꯏꯗꯤ ꯍꯧꯖꯤꯛꯀꯥꯟ ꯀꯔꯤ ꯇꯧꯕ꯭ꯔꯥ
ꯀꯔꯤꯁꯤ ꯇꯣꯗꯦ ꯑꯩꯗꯣ ꯀ꯭ꯂꯥꯁ ꯇꯒꯦ
ꯎꯝ
ꯀꯁꯥꯏ ꯍꯥꯏ ꯇꯨ ꯅꯪ ꯍꯌꯦꯡ ꯀꯔꯤ ꯇꯧꯒꯦꯔ
ꯑꯩꯈꯣꯏꯁꯨ ꯀ꯭ꯂꯥꯁ ꯂꯩꯌꯦ ꯍꯌꯦꯡ
ꯑꯣ ꯅꯪ ꯀ꯭ꯂꯥꯁ ꯀꯌꯥꯔꯥ
ꯀ꯭ꯂꯥꯁ ꯇꯦꯟꯅꯤ
ꯍꯔꯦ ꯐꯅꯦ ꯑꯗꯣ ꯀꯣꯂꯦꯖ
ꯑꯣ ꯌꯥꯝ ꯐꯔꯦ ꯑꯗꯨꯗꯤ
ꯍꯣꯏ
ꯑ
ꯍꯧꯖꯤꯛ ꯅꯪ ꯀꯔꯤ ꯇꯧꯕ꯭ꯔꯥ ꯔꯖꯤꯠ ꯅꯪ ꯀꯔꯤ ꯇꯒꯦꯗ
ꯇꯨꯝꯔꯒꯦꯅ ꯂꯩꯕꯅꯦ
ꯑ ꯅꯪꯒꯤ ꯏꯃꯥ ꯏꯄꯥ ꯀꯗꯥꯥꯏ
ꯌꯨꯝꯗ ꯂꯩꯌꯦ
ꯑꯣ ꯅꯪ ꯌꯨꯝꯗ ꯂꯩꯕ꯭ꯔꯥ ꯌꯥ ꯍꯣꯁꯇꯦꯜꯗ ꯂꯩꯕ꯭ꯔꯥ
ꯑꯩꯗꯤ ꯌꯨꯝꯗ ꯂꯩꯌꯦ
ꯍꯥꯏꯗꯤ ꯌꯨꯝꯗ ꯂꯩꯦ
ꯎꯆꯥ ꯈꯑ
ꯎꯝ ꯎꯝ
ꯅꯪꯒꯤ ꯀ꯭ꯂꯥꯁ ꯀꯔꯤ ꯇꯥꯏꯝꯗ ꯏꯁꯇ꯭ꯔꯥꯠ ꯇꯧꯒꯦꯔꯥ
ꯄꯨꯡ ꯅꯥꯏꯟꯗꯒꯤ ꯑꯍꯨꯝꯐꯥꯎ
ꯍꯋꯥꯕ ꯑꯔ
ꯑꯗꯨ ꯅꯪꯒꯤꯗꯤ ꯄꯨꯡ ꯀꯌꯥꯗꯒꯤ ꯍꯧꯗꯣꯏꯅꯣ
ꯑꯩꯈꯣꯏꯒꯤꯗꯣ ꯇꯦꯟꯗ ꯏꯁꯇꯥꯔ꯭ꯗ ꯇꯧꯔꯦ ꯑꯣꯔ ꯇꯨꯗ ꯂꯣꯏꯔꯦ
ꯑꯣ ꯌꯥꯝ ꯐꯔꯦ ꯑꯗꯨꯗꯤ ꯑꯗꯨ ꯅꯣꯏꯒꯤꯗꯤ
ꯋꯥꯗꯔꯦ ꯑꯩꯈꯣꯏꯗ ꯀꯣꯂꯦꯖꯇꯣ ꯌꯥꯝ ꯏꯟꯖꯣꯏ ꯀꯣꯏꯔꯦ ꯀ꯭ꯂꯥꯁ ꯇꯧꯔꯁꯨ ꯇꯧꯔꯦꯅꯦ
ꯑꯗꯨꯗꯤ ꯌꯥꯝ ꯐ
ꯍꯣꯏ
ꯅꯣꯏꯗꯤ ꯌꯥꯝ ꯅꯨꯡꯉꯥꯏꯔꯦꯅ ꯎꯝ
ꯅꯪꯒꯤ ꯐꯦꯝꯃꯦꯂꯤ ꯀꯌꯥ ꯂꯩꯕ꯭ꯔꯥ
ꯑꯩꯈꯣꯏꯗꯤ ꯃꯤ ꯃꯔꯤ ꯂꯩꯌꯦ ꯑꯣ ꯑꯉꯥꯡ ꯑꯅꯤ ꯅꯨꯄꯤ ꯑꯃ ꯅꯨꯄꯥ ꯑꯃ
ꯑꯥ
ꯑꯗꯨ ꯅꯣꯏꯗꯤꯕ
ꯑꯩꯈꯣꯏꯗ ꯇꯔꯨꯛ ꯂꯥꯛꯑꯦ꯫
ꯑꯣ ꯅꯨꯄꯤ ꯀꯌꯥ ꯅꯨꯄꯥ ꯀꯌꯥꯅꯣ
ꯅꯨꯄꯤ ꯃꯔꯤ ꯅꯨꯄꯥ ꯑꯃ ꯑꯩꯒꯤ ꯏꯃꯥ ꯏꯄꯥ
ꯑꯣ ꯑꯗꯨꯗꯤ ꯌꯥꯝ ꯐꯔꯦ꯫
ꯅꯪꯗꯣ ꯀꯔꯤ ꯇ꯭ꯔꯥꯏꯕꯔꯥ
ꯑꯩꯗꯤ ꯃꯔꯥꯝꯅꯦ꯫
ꯑꯣ ꯁꯇꯔꯗꯦ ꯑꯦꯕ꯭ꯔꯤ ꯁꯇꯔꯗꯦ ꯍꯣꯂꯤ ꯄꯤꯕ꯭ꯔꯥ ꯅꯪꯒꯤꯁ ꯀꯩꯕꯥ ꯑ ꯐꯔꯦ ꯑꯩꯈꯣꯏꯒꯤꯗꯣ ꯁꯦꯇꯔꯗꯦꯁꯨ ꯍꯣꯂꯤꯗꯦ ꯄꯤꯗꯦ꯫
ꯎꯝ
ꯑꯦꯛꯖꯝꯁ ꯂꯥꯛꯑꯦ ꯂꯥꯌꯔꯤꯛꯁꯨ ꯄꯥꯅꯤꯡꯗꯦ꯫ ꯒꯌ꯭ꯥꯟ ꯇꯥꯗꯦ꯫
ꯀꯩꯗꯧꯉꯥꯏꯅꯣ ꯑꯦꯛꯖꯥꯝ
ꯍꯥ
ꯑꯦꯛꯖꯥꯝ ꯀꯗꯉꯥꯏꯅꯣ
ꯑꯦꯛꯖꯝ ꯅꯦꯛꯁ ꯃꯟꯊꯦ ꯑꯒꯁ ꯋꯥꯔꯍꯦ꯫ ꯅꯪ ꯐꯨꯠꯕꯣꯜ ꯌꯦꯡꯕ꯭ꯔꯥ
ꯌꯦꯡꯉꯦ꯫
ꯀꯅꯥ ꯁꯨꯞꯄꯣꯔꯠ ꯇꯥꯎꯒꯦꯔꯥ
ꯑꯩꯗꯤ ꯍꯧꯖꯤꯛꯇꯤ ꯁ꯭ꯄꯦꯟꯕꯨ ꯁꯞꯄꯣꯔꯠ ꯇꯧꯋꯦ꯫
ꯑꯁ
ꯏꯁꯄꯦꯟꯒ ꯑꯔꯖꯦꯟꯇꯤꯅꯥ
ꯏꯁꯄꯦꯟꯗ ꯀꯅꯥ ꯄꯥꯝꯕ꯭ꯔꯥ ꯅꯥꯪ
ꯑꯩꯔꯥ ꯈꯪꯗꯦ꯫
ꯑꯩꯗꯣ ꯏꯟ ꯂꯦꯟꯁꯨ ꯄꯝꯃꯦ ꯀꯣ
ꯑꯣꯥ
ꯕꯦꯂꯤꯡꯒꯝ ꯂꯥꯏꯑꯦ ꯌꯥꯝ ꯐ ꯆꯥꯏꯌꯦ꯫ ꯃꯦꯁꯤꯖꯁꯨ ꯍꯥꯏ ꯄꯥꯝꯃꯦ꯫
ꯑꯩꯁꯨ ꯄꯥꯝꯃꯦ ꯃꯦꯁꯤꯗꯨ ꯑꯩꯁꯨ ꯃꯦꯁꯤ ꯌꯥꯝ ꯄꯥꯝꯃꯦ꯫
ꯍꯣꯏ ꯍꯥꯏꯌꯦꯕ꯫ ꯅꯪꯒꯤ ꯐꯦꯕ꯭ꯔꯦꯠ ꯀꯂꯔ
ꯑꯩꯒꯤꯗꯤ ꯕ꯭ꯂꯦꯛꯒ ꯋꯥꯏꯠꯅꯦ ꯅꯪꯒꯤꯗꯤ
ꯑꯩꯗꯣ ꯄꯤꯡ ꯔꯦꯗ ꯋꯥꯏꯠ ꯕ꯭ꯂꯦꯛ ꯄꯥꯝꯃꯦꯕ꯫
ꯑꯗꯨ ꯅꯪꯗꯤ ꯍꯣꯔꯦꯟ ꯀꯔꯤ ꯇꯧꯒꯦꯔ
ꯍꯣꯔꯦꯟ
ꯑꯣ
ꯀꯔꯤꯁꯨ ꯇꯧꯗꯦ꯫
ꯂꯥꯏꯔꯤꯛ ꯄꯥꯔꯣꯏꯅ
ꯎꯝ ꯄꯥꯅꯤꯡꯗꯦ ꯏꯟꯇ꯭ꯔꯦꯁꯁꯨ ꯂꯩꯇꯦ꯫ ꯑꯩ ꯔꯤꯌꯦꯜꯁ ꯌꯦꯡꯒꯦ꯫ ꯇꯥꯏꯝ ꯄꯥꯁ ꯀꯅ ꯀꯔꯤꯁꯨ ꯇꯣꯗꯦ꯫ ꯂꯥꯏꯔꯤꯛꯁꯨ ꯄꯥꯗꯦ꯫
ꯑꯦ
ꯅꯪ ꯄꯥꯕ꯭ꯔꯥ
ꯑꯩꯁꯨ ꯄꯥꯗꯦ꯫
ꯄꯥꯏꯌꯦ ꯑꯈꯣꯏ ꯁꯦꯝꯅꯦ
ꯑꯣ ꯃꯥꯅꯤ
ꯅꯪꯒꯤ ꯀ꯭ꯂꯥꯁ ꯃꯦꯠ ꯀꯌꯥ ꯂꯩꯕ꯭ꯔꯥ ꯀꯌꯥ ꯀꯌꯥ
ꯑꯩꯈꯣꯏ ꯃꯤ ꯐꯤꯐꯇꯤꯒꯨꯝꯕ ꯂꯩꯌꯦ
ꯑ ꯑꯩꯈꯣꯏꯒꯤ ꯀ꯭ꯂꯥꯁ ꯑꯩꯈꯣꯏꯒꯤ ꯀ꯭ꯂꯥꯁꯗꯣ ꯋꯥꯟ ꯍꯟꯗ꯭ꯔꯦꯠ ꯇꯦꯦꯟ ꯂꯑ
ꯑꯣ ꯌꯥꯝꯃꯦꯦꯟꯅ ꯑꯗꯨꯗꯤꯌꯦ
ꯍꯣꯏ ꯌꯥꯝ ꯂꯑꯦ
ꯎꯝ
ꯅꯪꯒꯤ ꯍꯣꯕꯤ ꯑꯥ
ꯎ ꯀꯨꯀꯤꯡꯅꯦ ꯑꯩꯗꯤ
ꯑꯁꯄꯥꯏ ꯅꯪ ꯀꯀꯤꯗ ꯌꯥ ꯑꯦꯛꯁꯄꯔꯠ ꯇꯧꯔꯀꯣ
ꯑ ꯃꯤꯅꯗꯤ ꯑꯗꯨꯝꯃꯥꯏꯅ ꯍꯩꯕꯅꯦ
ꯑꯩꯗꯣ ꯀꯨꯀꯤꯁꯇ ꯀꯨꯀꯤꯡ ꯏꯁꯀꯤꯦꯜꯗ ꯁꯤꯖꯤꯔꯣꯦ
ꯑꯗꯨ ꯅꯪꯗꯤ
ꯒꯤꯍꯣꯕꯤ ꯁꯣ ꯆꯥꯛ ꯆꯥꯔꯦ ꯇꯨꯃꯤꯅꯦ
ꯅꯪꯗꯤ ꯌꯥꯝ ꯅꯨꯡꯉꯥꯏꯔꯦꯗ ꯑꯗꯨꯗꯤ
ꯍꯣꯏ ꯁꯌꯦꯁ
ꯑꯩꯁꯨ ꯅꯪꯒꯨꯝꯕꯅ ꯂꯩꯅꯤꯡꯉꯦ
ꯑꯝ ꯅꯪꯒꯤ ꯏꯃꯥ ꯏꯄꯥ ꯊꯕꯛ ꯀꯔꯤ ꯇꯧꯒꯦꯅ
ꯑꯗꯨꯝ ꯌꯨꯝꯗ ꯂꯩꯕꯅꯦ
ꯑꯥꯎ ꯅꯪꯒꯤ ꯑꯦꯝ ꯂꯥꯏꯐꯇꯣ ꯀꯩꯗ
ꯑꯩꯗꯤ ꯗꯣꯛꯇꯔꯅꯦ
ꯑꯁ ꯐ
ꯅꯪꯗꯦ
ꯑꯩꯗꯣ ꯏꯟꯖꯤꯅꯤꯌꯥꯔ ꯄꯥꯝꯃꯦꯀꯣ ꯁ ꯏ
ꯑꯣ ꯃꯤꯗꯤ ꯌꯥꯝꯝꯐꯀꯣ ꯃꯤꯗꯤ ꯌꯥꯝ ꯐꯔꯦꯀꯣ
ꯍ ꯏꯟꯖꯤꯅꯤꯌꯥꯔ ꯄꯥ ꯏꯟꯖꯤꯅꯤꯌꯥꯔꯗꯣ ꯄꯥꯝꯃꯦ ꯇꯥꯗꯤꯗꯣ ꯄꯥꯝꯗꯦꯑ ꯅꯪ ꯗ꯭ꯔꯣꯌꯤꯡꯗ ꯏꯟꯇꯔꯦꯁ ꯂꯩꯕ꯭ꯔꯥ ꯑꯁ ꯑꯩꯗꯣ ꯗ꯭ꯔꯣꯣꯌꯤꯡꯗ ꯌꯥꯝ ꯑꯦꯛꯁꯄꯔꯠ ꯂꯥꯛ ꯑꯦꯅꯤ ꯌꯥꯝ ꯄꯃ
ꯇ꯭ꯔꯦꯟꯗꯗꯤ ꯖꯦꯔꯣꯅꯤ
ꯀꯣꯔꯣꯠꯁꯗ
ꯁ꯭ꯄꯣꯔꯠꯁꯇꯗꯤ ꯏꯟꯇꯔꯦꯁ ꯂꯩꯌꯦ ꯍꯥꯏꯗꯤ ꯆꯦꯡꯕꯗ
ꯆꯦꯟꯕꯗ ꯅꯪ ꯍꯟꯗ꯭ꯔꯦꯠ ꯃꯤꯇꯔꯦꯁ ꯐ ꯍꯟꯗ꯭ꯔꯦꯠ ꯃꯤꯇꯔ ꯑꯦꯁ ꯄꯝꯕ꯭ꯔꯥ
ꯄꯥꯝꯃꯦ ꯌꯥꯝ ꯄꯥꯝꯃꯦ
ꯣꯂꯤꯕꯣꯜ
ꯃ
ꯑꯩꯁꯨ ꯣꯂꯤꯕꯣ ꯄꯥꯝꯃꯦ ꯍꯟꯗ꯭ꯔꯦꯠ ꯃꯇꯔꯦ ꯄꯝꯃꯦ ꯅꯪ ꯄꯁꯦꯕꯣ ꯄꯝꯕ꯭ꯔꯥ
ꯌꯥꯝ ꯄꯥꯝꯃꯦ ꯑꯗꯨꯕꯨ ꯍꯩꯇꯤ ꯁꯥꯟꯅꯕ ꯍꯩꯇꯤ
ꯎꯝ ꯁ ꯀꯦꯕꯣꯜꯗꯣ ꯑ ꯄꯝꯗꯦ ꯔ ꯁꯨꯔꯀ ꯂꯁꯨ ꯈꯥꯟꯗꯦ ꯀꯦꯠꯕꯜ ꯂ
ꯀꯩꯁꯨ ꯈꯪꯗꯦ
ꯅꯪꯒꯤ ꯍꯥꯏꯥꯏ ꯀꯌꯥ ꯀꯌꯥꯔꯥ
ꯑꯩꯒꯤꯗꯤ ꯁꯤꯛꯁꯅꯦ
ꯑ ꯍꯌꯥ ꯃꯦ ꯍꯥꯏꯦ ꯍꯥꯏꯦ ꯄ ꯍꯥꯏꯦ ꯄ ꯄꯄꯥ ꯐꯥꯏ ꯇꯣ ꯐꯥꯏꯚ ꯄꯣꯏꯟ ꯁꯦꯚꯦꯟ ꯂ ꯅ ꯌꯥꯝ ꯇꯜ ꯎꯌꯦꯀꯣ ꯑ ꯑꯩꯗ ꯐꯥꯏꯚ ꯄꯣꯏꯟ ꯊ꯭ꯔꯤꯅꯦ
ꯑꯣ
ꯑꯁ ꯅꯗꯨ ꯜꯂꯤꯕꯣꯜꯗ ꯅ ꯑꯦꯛꯁꯄꯔꯠ ꯇꯧꯋꯦ ꯅ
ꯀꯩꯗꯤ ꯍꯥꯏꯩꯗꯤꯦ ꯋꯥꯣꯂꯤꯕꯣꯜꯗꯤ
ꯀꯔꯤ ꯍꯥꯏꯗꯦ ꯅꯪꯒꯤ ꯍꯥꯏꯗꯣ ꯌꯥꯝꯅꯦ
ꯁꯨ ꯅꯥꯕꯗꯤ ꯁꯨ ꯅꯥꯕꯅꯦ ꯑꯗꯨꯕꯨ ꯍꯩꯇꯦ
ꯅꯪꯒꯤ ꯕꯣꯏ ꯐ꯭ꯔꯦꯟ ꯂꯩꯕ꯭ꯔꯥ
ꯑꯩꯈꯣꯏꯗꯤ ꯂꯩꯇꯦ ꯊꯝꯗꯤ
ꯀꯅꯤꯂꯥꯏꯇꯦ ꯍꯥꯥ
ꯑꯩꯈꯣꯏꯗꯤ ꯅꯨꯄꯥ ꯑꯩꯈꯣꯏꯅ ꯄꯥꯝꯗꯦ ꯑꯗꯨꯒꯤ
ꯑꯐ ꯑ ꯍꯥꯞꯇꯒꯦꯔ ꯅꯨꯄꯥꯁ ꯇꯁꯨ
ꯑ ꯍꯦꯜ ꯇꯨꯕꯤꯌꯣ
ꯎꯝ ꯅꯪꯒꯦ ꯇꯥꯏ
ꯑꯩꯒꯤꯗꯤꯀꯣ
ꯎꯝ ꯌꯥꯝ ꯅꯪꯒꯤ ꯍꯥꯏꯠ ꯁꯦꯝꯅꯦ ꯁꯤꯛꯁ ꯐꯤꯠ ꯅꯪꯦ ꯅꯨꯄꯥ ꯁꯤꯁꯄꯤ ꯅꯥꯟ ꯁꯤꯁꯄꯤ ꯅꯈꯣꯏꯒꯤ ꯃꯒꯦ ꯆ ꯀ